ꯍꯜꯂꯣ ꯇꯥꯏꯌꯦ
ꯑꯣ ꯑꯩꯖꯦ ꯀꯩꯅꯣꯝꯇ ꯍꯪꯒꯦꯅ ꯇꯧꯔꯛꯏꯅꯤꯅꯦ ꯅꯉꯣꯟꯗ
ꯍꯣꯏ ꯍꯪꯉꯣ ꯍꯪꯉꯣ ꯀꯔꯤ ꯍꯪꯒꯦ ꯍꯥꯏꯅꯣ
ꯏꯆꯦ ꯀꯩꯅꯣꯗꯣ ꯅꯪꯖꯨ ꯂꯥꯛꯑꯝꯃꯅꯤ ꯕꯥꯔꯇꯣꯟꯗꯣ ꯑꯈꯣꯏꯒꯤ ꯅꯍꯥꯟꯋꯥꯏ ꯄꯨꯜꯂꯛꯄ ꯍꯥꯏ ꯁ꯭ꯀꯨꯜ ꯄꯥꯔꯇꯤꯗꯨꯒꯤ ꯏꯃꯥꯟꯅꯕꯤꯗꯣ ꯑꯗꯨꯗꯨꯒꯤ ꯃꯥꯒꯤ ꯂꯨꯍꯣꯡꯕꯗꯣ ꯎꯝ ꯀꯩꯅꯣꯗꯤ ꯁ ꯕꯥꯇꯣꯟꯗꯣ ꯃꯣꯏ ꯁꯣꯟꯗ ꯑꯈꯒ ꯂꯥꯞꯄ ꯑꯩꯈꯣꯏꯒꯩ ꯍꯥꯟꯅ ꯇꯧꯊꯣꯔꯛꯄꯅꯦꯅ ꯍꯥꯏꯌꯦꯕꯀꯣ ꯂꯨꯍꯣꯡꯕꯗꯣ ꯑꯗꯨꯝ ꯈꯔ ꯋꯥꯠꯂꯤꯗ꯭ꯔꯅꯦ ꯑꯗꯨ ꯀꯩꯅꯣ ꯇꯧꯁꯦꯅ ꯇꯧꯕ ꯑꯃ ꯕ꯭ꯔꯥꯏꯠ ꯇꯨꯕꯤꯗꯣ
ꯑꯥ
ꯀꯨꯏꯅꯁꯨ ꯄꯨꯜꯂꯨꯗ꯭ꯔꯃꯤꯅꯅꯦ
ꯍꯣꯏ ꯑꯩꯖꯨ ꯈꯜꯂꯝꯃꯤꯅꯦ ꯑꯗꯨꯗꯣ ꯑꯩꯖꯨ ꯅꯣꯏꯗ ꯐꯥꯎꯒꯦ ꯇꯧꯔꯝꯃꯤꯅꯦ ꯍꯥꯏꯗꯤ ꯇꯧꯕꯤꯗ꯭ꯔꯗꯤ ꯅꯨꯡꯉꯥꯏꯔꯣꯏ ꯀꯥꯏꯅꯁꯨ ꯈꯜꯂꯝꯕ ꯑꯗꯨꯗꯤ ꯀꯅꯥ ꯀꯅꯥꯗ ꯐꯣꯟ ꯇꯧꯁꯤꯒꯦꯅ ꯈꯜꯂꯝꯃꯤꯅꯦ ꯅꯪꯅ ꯍꯥꯏ ꯇ
ꯑ ꯍꯣꯏ ꯍꯣꯏ ꯑꯩꯁꯨꯅꯦ ꯑꯗꯨꯒꯅꯦ ꯃꯌꯥꯝꯗꯣ ꯀꯅꯥ ꯀꯅꯥ ꯕ꯭ꯔꯥꯏꯠ ꯇꯨꯕꯤꯒꯤꯗꯣ ꯌꯥꯎꯍꯟꯁꯤꯒꯦ ꯇꯧꯔꯒꯅꯦ ꯎ ꯒ꯭ꯔꯨꯞꯇꯣ ꯁꯦꯝ ꯑꯃꯒ ꯋꯥꯔꯤ ꯋꯥꯇꯥꯏ ꯁꯥꯕ ꯈꯣꯠꯄꯗꯣ ꯇꯧꯖꯦꯅ ꯑꯩ ꯅꯪꯉꯣꯟꯗ ꯍꯥꯟꯅ ꯐꯣꯟ ꯇꯧꯔꯒ ꯑꯝꯇ ꯍꯪꯅꯔꯒꯦꯅ ꯛ ꯀꯅꯥ ꯀꯅꯥ ꯍꯥꯞꯒꯦ ꯕꯥꯇꯣꯟ ꯀꯅꯥ ꯀꯅꯥ ꯅ ꯌꯦꯡꯉꯒ ꯕꯥꯇꯣꯟ ꯂꯥꯛꯇꯕ ꯃꯤꯗꯤ ꯑꯃꯨꯛ ꯇꯧꯁꯜꯂꯨꯕ ꯅꯨꯡꯉꯥꯏꯔꯣꯏꯗꯅꯀꯣ
ꯍꯣ ꯍꯣꯏ ꯑꯗꯣ ꯃꯉꯣꯟꯗ ꯍꯥꯟꯅ ꯃꯉꯣꯟꯗ ꯍꯥꯟꯅ ꯍꯥꯡꯕꯗꯒꯤ ꯅꯪ ꯀꯅꯥ ꯀꯅꯥ ꯕꯥꯔꯇꯣꯟ ꯇꯧꯔꯤꯅꯣ ꯅꯠꯇ꯭ꯔꯒ ꯕꯥꯔꯇꯣꯟ ꯇꯧꯕ ꯂꯣꯏꯔꯕ ꯀꯃꯥꯏꯅ ꯇꯧꯔꯦꯅ
ꯎꯝ ꯎꯝ ꯍꯣꯏ ꯍꯣꯏ ꯑꯗꯨꯅꯗꯤ ꯐꯗꯣꯏ ꯃꯥꯜꯂꯦ ꯍꯥꯏ ꯍꯥꯏꯐꯦꯠ ꯕꯥꯇꯣꯟ ꯇꯧꯕ ꯃꯤ ꯃꯁꯤꯡꯗꯣ ꯍꯥꯡꯗꯣꯛꯑꯒꯅꯦ
ꯎꯝ ꯍꯥꯏꯗꯤ ꯑꯩꯈꯣꯏꯅ ꯕꯥꯔꯇꯣꯟ ꯇꯧ ꯃꯤꯗꯨꯗ ꯍꯧꯖꯤꯛ ꯅꯪ ꯄꯥꯔꯇꯣꯜ ꯂꯥꯛꯄ꯭ꯔꯥꯅ ꯐꯣꯟ ꯇꯧꯔꯨꯔꯗꯤ ꯃꯥ ꯅꯨꯡꯉꯥꯏꯔꯔꯣꯏꯕ ꯍꯥꯏꯗꯤ ꯕꯥꯔꯇꯣꯟ ꯂꯥꯛꯑꯦꯅ ꯈꯪꯉꯒ ꯀꯥꯟꯗ ꯅꯪ ꯕꯥꯇꯣꯟ ꯂꯥꯛꯄ꯭ꯔꯥꯅ ꯍꯪꯕꯅꯤꯅ ꯐꯩꯗꯅ ꯁꯨꯃꯥꯏꯅ ꯑꯩꯈꯣꯏꯗꯣ ꯇꯧꯒꯦꯅ ꯈꯟꯅꯔꯤ ꯑꯗꯨ ꯅꯪ ꯎꯝ ꯀꯃꯥꯏꯅ ꯇꯧꯕꯅꯣ ꯁꯨꯃꯥꯏ ꯁꯨꯃꯥꯏꯅ ꯇꯧꯁꯤ ꯈꯣꯠꯁꯤꯅ ꯍꯥꯏꯕꯗꯣ ꯍꯥꯏꯅ ꯌꯥꯏꯗꯅ
ꯍꯣꯏ ꯍꯣꯏ ꯑꯩꯁꯨꯅꯦ ꯑꯗꯨꯒꯤ ꯅꯪꯉꯣꯟꯗ ꯍꯥꯟꯅ ꯑꯃꯝꯇ ꯐꯣꯟ ꯇꯧꯔꯒ ꯍꯪꯉꯒꯦ ꯑꯩꯁꯦ ꯃꯥꯏꯗꯨ ꯎꯕꯗꯩꯅꯦ ꯈꯪꯅꯤꯡ ꯅꯤꯡꯁꯤꯡꯉ ꯑꯃ ꯕ꯭ꯔꯥꯏꯠ ꯇꯧꯕꯤꯗꯨꯅ ꯑꯃꯨꯛꯁꯨ ꯑꯃ ꯃꯃꯥꯡꯒꯤ ꯗ ꯐꯣꯡꯕꯗꯨꯁꯨ ꯏꯃꯅꯕꯤꯒꯤꯗꯥꯏ ꯇꯨ ꯇꯧꯕꯤ ꯑꯗꯨꯏꯅꯦ ꯃꯥꯁꯨ ꯌꯥꯎꯏꯅꯦ ꯑꯗꯨꯅ ꯃꯥꯒꯤꯗ ꯑꯃꯨꯛ ꯇꯧꯕꯤꯗ꯭ꯔꯗꯤ ꯅꯨꯡꯉꯥꯏꯔꯔꯣꯏꯕ
ꯎꯝ ꯑꯗꯨꯅꯦ ꯑ ꯇꯧꯕꯤꯁꯦ ꯑꯗꯣ ꯃꯃꯥꯡꯒꯤ ꯃꯃꯥꯡꯒꯤ ꯇꯧꯕꯗꯣ ꯑꯗꯨꯃꯥꯏꯅ ꯑꯗꯨꯝ ꯏꯆꯝ ꯆꯝꯅ ꯇꯧꯖꯔꯥ ꯀꯃꯥꯏꯅ ꯇꯧꯁꯤꯒꯦ
ꯑꯥ ꯍꯣꯏ ꯑꯗꯨꯝꯃꯥꯢꯅꯁꯨ ꯑꯗꯨꯝ ꯇꯧꯕꯗꯤ ꯇꯧꯁꯦ ꯑꯗꯣ ꯈꯪꯗꯦ ꯃꯣꯏ ꯑꯇꯩꯒꯤ ꯃꯣꯠꯁꯨ ꯂꯧꯔꯤꯁꯦ ꯍꯧꯖꯤꯛꯀꯥꯟꯁꯦ ꯈꯪꯗꯦ ꯑꯩꯈꯣꯏꯅ ꯁꯤꯅ ꯇꯧꯅꯤꯡꯉꯁꯨ ꯍꯦꯛ ꯈꯔ ꯑꯗꯨꯝ ꯆꯥꯎꯅ ꯈꯣꯠꯅ ꯇꯧꯅꯤꯡꯕ ꯃꯤ ꯇꯥꯔꯁꯨ ꯍꯦꯛ ꯂꯩꯗꯣ ꯑꯗꯒꯤ ꯑꯃꯨꯝ ꯃꯥ ꯃꯁꯥꯗꯁꯨ ꯍꯪꯕꯗꯤ ꯍꯪꯈꯤꯁꯦ ꯍꯥꯏꯗꯤ ꯃꯥꯗꯣ ꯑꯗꯨꯝ ꯌꯥꯝ ꯂꯥꯞꯄ ꯅꯠꯇꯕꯤꯗ ꯀꯩꯒꯨꯝꯕ ꯃꯐꯝ ꯑꯃꯗ ꯀꯩꯗ ꯆꯠꯁꯦ ꯈꯣꯠꯁꯦ ꯌꯥꯔꯛꯑꯕꯨꯗꯤ ꯐꯩꯌꯦꯗꯅꯀꯣ ꯑꯗꯨꯒ ꯃꯥꯗꯣ ꯆꯠꯁꯦ ꯌꯥꯔꯛꯇ꯭ꯔꯒꯗꯤ ꯌꯨꯝꯗ ꯇꯧꯕꯗꯗꯤ ꯀꯌꯥꯝ ꯆꯥꯎꯅ ꯇꯧꯔꯤꯅꯤꯗꯣ ꯍꯦꯟꯖꯤꯟꯕ ꯇꯥꯅꯦꯕ
ꯍꯣꯏ ꯑꯗꯨ ꯃꯣꯏꯗꯣ ꯍꯥꯏꯗꯤ ꯂꯨꯍꯣꯡꯕꯗꯣ ꯌꯥꯝ ꯄꯥꯛꯅ ꯂꯥꯞꯇ꯭ꯔꯕꯅꯤꯅ ꯃꯄꯥꯟꯗ ꯊꯣꯛꯍꯟꯅꯤꯡꯗꯕ ꯈꯣꯠꯇꯕ ꯏꯃꯨꯡ ꯃꯅꯨꯡꯒꯤ ꯏꯃꯥ ꯏꯄꯥꯅ ꯌꯥ ꯂꯩꯗꯅ ꯑꯗꯨꯒꯨꯝꯕꯗꯣ ꯂꯩꯔꯝꯃꯗꯤ ꯂꯥꯞꯅ ꯆꯠꯄꯗꯣ ꯌꯥꯔꯣꯏꯗꯣꯏꯅꯦꯕ ꯑꯗꯒꯤ ꯌꯨꯝ ꯎꯝ ꯍꯣꯏ ꯍꯣꯏ
ꯎꯝ ꯃꯁꯥꯗ ꯍꯪꯗ꯭ꯔꯗꯤꯅꯦ ꯋꯥꯗꯣ ꯒ꯭ꯌꯥꯟ ꯇꯥꯗ꯭ꯔꯦꯕꯀꯣ ꯑꯗꯨꯒ ꯑꯃ ꯏꯁꯄꯣꯠꯇꯨꯒꯤ ꯃꯇꯨꯡ ꯏꯟꯅ ꯂꯦꯞꯄꯁꯦꯕꯀꯣ ꯆꯥꯎꯅ ꯇꯧꯕ ꯇꯧꯕꯗꯨꯗꯤꯅꯦ ꯑꯩ ꯉꯁꯥꯏ ꯃꯣꯏ ꯃꯔꯤꯗꯨ ꯍꯪꯕꯨꯗꯤ ꯍꯪꯅꯗꯧ ꯃꯣꯏꯗꯣ ꯑꯗꯨꯝ ꯌꯥꯔꯦ ꯑꯩꯈꯣꯏ ꯈꯔ ꯑꯗꯨꯝ ꯀꯩꯅꯣ ꯇꯧꯕꯈꯩꯅ ꯈꯔ ꯅꯛꯄ ꯑꯩꯈꯣꯏ ꯃꯁꯦꯟꯈꯩꯅ ꯑꯗꯨꯝ ꯄꯨꯟꯅ ꯁꯤꯜꯂꯣ ꯃꯣꯏꯗꯤ ꯑꯗꯨꯝ ꯑ ꯄꯩꯁꯥ ꯅꯨꯡꯁꯥꯒꯤꯗꯨꯣ ꯇꯧꯔꯀꯥꯟꯗ ꯑꯣꯏꯅ ꯍꯥꯏꯔꯛꯑꯣꯅ ꯍꯥꯏꯔꯛꯑꯦꯕꯀꯣ ꯃꯣꯏ ꯑꯇꯩ ꯑꯃꯅꯤ ꯕꯥꯇꯣꯟ ꯂꯥꯛꯄꯁꯤꯡꯗꯨꯁꯨ ꯑꯩ ꯄꯥꯎꯕꯨꯗꯤ ꯐꯥꯎꯅꯔꯝꯅꯦꯕꯀꯣ
ꯑꯣ ꯑꯗꯨ ꯍꯣꯏꯅꯦ ꯑꯗꯨꯝ ꯁꯤꯜꯂꯁꯤꯅꯦ ꯌꯥꯅ ꯌꯥꯅꯕ ꯌꯥꯝ ꯁꯨꯝ ꯃꯌꯥꯝ ꯆꯥꯎꯗ꯭ꯔꯁꯨ ꯑꯗꯨꯝ ꯎꯝ ꯅꯨꯡꯁꯤꯕꯒꯤ ꯇꯥꯝꯗ ꯑꯗꯨꯝ ꯇꯧꯕꯅꯤꯅꯅꯦ ꯀꯥ ꯍꯦꯟꯅ ꯆꯥꯎꯔꯨꯕꯩ ꯃꯊꯧ ꯇꯥꯗꯦꯗ ꯀꯩꯅꯣꯝꯃ ꯆꯥꯃꯤꯟꯅꯕ ꯃꯥ ꯀꯥꯏꯅꯔꯝꯗꯥꯏꯒꯤ ꯂꯩꯁ ꯂꯩꯁꯕꯤ ꯐꯝ ꯊꯥꯗꯣꯛꯑꯝꯗꯥꯏꯒꯤ ꯑꯗꯨꯃꯥꯏꯅ ꯆꯥꯃꯤꯟꯅꯕꯅꯤꯅ ꯀꯥ ꯍꯦꯟꯅ ꯆꯥꯎꯕ ꯄꯩꯁꯥ ꯃꯌꯥꯝ ꯌꯥꯝ ꯊꯥꯗꯕꯩ ꯃꯊꯧꯁꯨ ꯇꯥꯗꯦꯗ
ꯎꯝ ꯎꯝ ꯍꯣꯏ ꯍꯣꯏ ꯑꯗꯨꯅꯦ ꯑꯩꯁꯨ ꯈꯥꯜꯂꯤꯁꯦ ꯑꯗꯨꯅ ꯑꯆꯥꯄꯣꯠꯠꯇ ꯑꯦ ꯀꯦꯛꯀꯨꯝꯕꯗꯣ ꯃꯌꯥꯝꯗꯣ ꯃꯤ ꯃꯁꯤꯡꯗꯨꯒꯤ ꯃꯇꯨꯡ ꯏ ꯃꯇꯨꯡꯏꯟꯅ ꯈꯤꯇꯪ ꯃꯤ ꯌꯥꯝꯗ꯭ꯔꯒꯅ ꯑꯩꯈꯣꯏ ꯃꯤ ꯌꯥꯝ ꯌꯥꯝꯃꯨꯗ ꯑꯣꯏꯔꯒꯅ ꯈꯔ ꯄꯤꯛꯄ ꯂꯩꯔꯒꯅꯦ
ꯎꯝ
ꯑꯗꯣ ꯑꯃꯨꯛ ꯃꯤ ꯈꯔ ꯌꯥꯝꯗꯔꯗꯤ ꯈꯤꯇꯪ ꯆꯥꯎꯕ ꯑꯃꯨꯛ ꯂꯩꯗ꯭ꯔꯗꯤ ꯑꯃꯨꯛ ꯑꯗꯩ ꯃꯣꯏꯒꯤꯁꯨ ꯃꯌꯨꯝꯒꯤꯁꯨ ꯃꯤ ꯑꯗꯨꯝ ꯌꯥꯝꯗ꯭ꯔꯅꯦ ꯃꯣꯏ ꯏꯃꯨꯡꯗꯨꯁꯨ ꯍꯥꯏꯗꯤ ꯑꯉꯥꯡ ꯑꯣꯏ ꯅꯨꯕꯤꯌꯣ ꯃꯤ ꯈꯔ ꯌꯥꯝꯖꯕꯅꯦꯕ
ꯌꯝꯕꯅꯤ ꯌꯥꯝꯕꯅꯤ
ꯌꯨꯝꯗ ꯀꯩꯒꯨꯝꯕ ꯇꯧꯁꯦ ꯍꯥꯏꯇꯥꯔꯒꯗꯤ ꯀꯩꯅꯣꯗꯣ ꯂꯩꯇꯕ ꯏꯃꯨꯡꯒꯤ ꯃꯤꯒꯤꯁꯨ ꯍꯥꯏꯐꯦꯠ ꯌꯦꯡꯉꯒ ꯂꯩꯗꯤ ꯌꯥꯔꯣꯏ ꯑꯗꯨꯒ ꯆꯠꯊꯣꯛꯄ ꯑꯣꯏꯅ ꯇꯧꯁꯦ ꯍꯥꯏꯔꯒꯅ ꯑꯗꯨꯝ ꯀꯦꯐꯦꯒꯨꯝꯕꯗ ꯆꯠꯂ ꯇꯧꯔꯁꯦ ꯍꯥꯏꯔꯒꯅ ꯑꯗꯨ ꯌꯦꯡꯕ ꯂꯥꯛꯑꯅꯤꯗꯅꯀꯣ ꯑꯗꯣ ꯃꯥꯗꯤ ꯌꯨꯝꯗ ꯇꯧꯁꯤꯗꯤ ꯍꯥꯏꯔꯛꯇꯧꯗꯤ ꯌꯥꯝ ꯃꯥꯜꯂꯦꯀꯣ
ꯍꯣꯏ ꯃꯄꯥꯟ ꯍꯣꯏ ꯃꯄꯥꯟ ꯊꯣꯛꯅꯤꯡꯉꯝꯃꯔꯣꯏꯌꯦ ꯀꯩꯁꯨ ꯍꯥꯏꯗꯤ ꯅꯛꯁꯜꯂꯛꯑꯝꯅꯤꯅ ꯐꯠꯇꯦ ꯅꯨꯡꯗꯦ ꯍꯥꯏꯅꯕꯅꯦꯕ
ꯑ ꯌꯨꯝꯗꯒꯨꯝꯕ ꯇꯧꯔꯗꯤꯅꯦ ꯀꯩꯅꯣ ꯇꯧꯁꯤꯔꯥ ꯎꯝ ꯑꯥ ꯀꯩ ꯍꯥꯏꯗꯣꯏꯅꯣ ꯑꯆꯥꯄꯣꯠ ꯁꯤꯜꯂꯦ ꯍꯥꯏꯔꯦ ꯑꯆꯥꯄꯣꯠ ꯑꯃꯇꯪ ꯆꯥꯕꯗꯣ ꯇꯟꯅꯤ ꯅꯣꯏꯁꯨ ꯉꯥꯏꯔꯦ ꯁꯤꯡꯖꯨ ꯆꯥꯔꯁꯦ ꯍꯥꯏꯔꯗꯤ ꯁꯤꯡꯖꯨꯗꯣ ꯈꯛꯇꯪ ꯀꯃꯥꯏꯅ ꯆꯥꯅꯤ ꯅꯠꯇ꯭ꯔꯥ ꯑꯃ ꯈꯨꯠꯇꯣ ꯖꯟꯖꯥꯟ ꯂꯣꯏꯅꯤꯗꯨ ꯁꯔꯨꯛꯄꯨꯗꯤ ꯑꯗꯨꯝ ꯈꯔ ꯉꯟꯅꯒ ꯆꯠꯂꯒ ꯆꯥꯛ ꯑꯣꯏꯅ ꯍꯦꯛꯇ ꯊꯣꯡꯉꯒ ꯑꯗꯨꯝ ꯆꯥꯔꯨꯕꯅꯕꯨ ꯐꯥꯗꯣꯏꯔ ꯈꯪꯗꯦ
ꯆꯥꯛꯀꯨꯝꯕ ꯊꯣꯡꯕꯗꯣ ꯌꯥꯗꯤ ꯌꯥꯏꯑꯕꯀꯣ ꯑꯗ ꯃꯤ ꯏꯃꯨꯡꯗꯨꯗ ꯑꯃꯨꯛ ꯆꯥꯛ ꯃꯌꯥꯝ ꯑꯃꯨꯛ ꯑꯩꯈꯣꯏ ꯆꯠꯂꯒ ꯊꯣꯡꯉꯨꯕ ꯍꯥꯏꯕ ꯑꯗꯨꯒ ꯃꯣꯏꯅꯁꯨ ꯑꯗꯨꯝ ꯁꯤꯟꯕ ꯌꯥꯎꯗꯣꯏꯅꯦꯕ
ꯎꯝ ꯎꯝ ꯑꯗꯨꯕꯨꯗꯤ ꯃꯤ ꯃꯁꯤꯡꯗꯨꯒ ꯌꯦꯡꯉꯁꯤ ꯃꯤ ꯃꯁꯤꯡꯗꯣ ꯌꯦꯡꯉꯁꯦ ꯑꯩꯈꯣꯏ ꯃꯤ ꯌꯥꯝꯗ꯭ꯔꯒꯅ ꯑꯗꯨꯃꯥꯏꯅ ꯁꯤꯜꯂꯁꯦꯕ
ꯎꯝ ꯊꯥꯡꯉꯩ ꯁꯦꯡꯅꯅꯦ ꯃꯄꯥꯟꯗ ꯊꯣꯛꯈꯤꯕꯗꯨꯅꯗꯤ ꯐꯗꯤ
ꯑꯗꯨꯅꯗꯤ ꯌꯥꯝ ꯁꯝꯕꯅꯦ ꯉꯥꯏꯍꯥꯛꯇꯪꯒꯤ ꯍꯣꯏ ꯆꯠꯊꯣꯛ ꯆꯠꯁꯤꯟꯒꯤ ꯍꯥꯏꯕꯩ ꯋꯥꯅꯦꯕꯀꯣ ꯑꯃ ꯐꯠ ꯆꯠꯂꯨꯔꯒ ꯑꯗꯨꯝ ꯆꯥꯐꯝ ꯊꯣꯛꯄ ꯉꯥꯏꯍꯛ ꯆꯥꯔꯣꯒ ꯂꯣꯏꯔ ꯍꯜꯂꯛꯑꯒ ꯑꯗꯨꯝ ꯄꯣꯊꯥꯏꯌꯥꯏ ꯌꯨꯝꯗ ꯇꯧꯕ ꯍꯥꯏꯗꯤ ꯅꯨꯃꯤꯠ ꯆꯨꯞꯄ ꯑꯃꯁꯨ ꯃꯥꯡꯉꯦꯗꯅ ꯍꯦꯛꯇ ꯆꯠꯂꯒ ꯆꯥꯛ ꯅꯨꯡ ꯇꯧꯕ ꯍꯥꯏꯁꯦ ꯁꯤꯗꯕꯨ ꯐꯅ ꯍꯥꯏꯕꯩ ꯋꯥꯅꯤ ꯉꯟꯅ ꯆꯠꯇꯌꯥꯄꯣꯠꯇꯦ ꯁꯦ ꯑꯗꯩ ꯌꯥꯝ ꯉꯟꯅ ꯍꯜꯂꯛꯄꯁꯨ ꯍꯦꯛꯇ ꯌꯥꯗꯦ ꯅꯠꯇ꯭ꯔꯅꯦ
ꯍꯣꯏ ꯍꯣꯏ ꯑꯗꯨ ꯃꯐꯝꯗꯣ ꯍꯥꯏꯗꯤ ꯑꯩꯈꯣꯏꯅ ꯁꯤꯟꯒꯗꯕ ꯃꯐꯝꯗꯣ ꯈꯖꯤꯛ ꯈꯛꯇꯪ ꯃꯣꯏꯗꯒꯤ ꯈꯤꯇꯪ ꯈꯥꯇꯪ ꯍꯥꯏꯗꯣꯛꯄꯒꯨꯝꯕ ꯑꯣꯏꯔꯗꯤ ꯑꯗꯩ ꯌꯥꯔꯛꯄꯁꯨ ꯌꯥꯏꯌꯦ ꯑꯗꯨꯃꯥꯏꯅ ꯈꯟꯅꯔꯁꯦ
ꯑꯣ ꯍꯣ
ꯑꯗꯥ ꯃꯥ ꯃꯥꯒꯤ ꯄꯣꯠ ꯆꯩ ꯂꯩꯕ ꯂꯣꯏꯔꯦ ꯍꯥꯏꯕ꯭ꯔꯣ ꯅꯪ ꯋꯥꯔꯤ ꯁꯥꯟꯅꯔꯝꯅꯤ ꯅꯪꯗꯤ ꯅꯪꯅ ꯈꯔ ꯅꯛꯅꯩ
ꯍꯣꯏ ꯍꯣꯏ ꯑꯗꯨꯝ ꯁꯥꯟꯅꯩꯌꯦ ꯂꯣꯏꯔꯦꯒꯨꯝꯕ ꯍꯥꯏꯌꯦ ꯑꯗꯨꯅ ꯑꯩꯅ ꯃꯥꯒꯤ ꯄꯣꯞꯄꯥꯡꯗꯩ ꯀꯩꯀꯥꯗꯣ ꯀꯩ ꯂꯩꯌꯨꯒꯦꯅ ꯍꯪꯕꯅꯦ ꯑꯗꯣ ꯃꯥꯗꯣ ꯄꯣꯠ ꯆꯩꯩꯒꯨꯝꯕꯗꯤ ꯂꯩꯔꯅꯨ ꯀꯩꯗꯧꯗꯣꯏꯅꯣ ꯂꯣꯏꯅ ꯂꯩꯔꯦ ꯑꯗꯨꯝ ꯍꯥꯏꯗꯣ ꯑꯩꯁꯦ ꯀꯔꯤ ꯄꯤꯗꯣꯏꯅꯣ ꯒꯤꯌꯥ꯭ꯟ ꯃꯦꯟ ꯇꯥ ꯈꯪꯗꯔꯦꯗ ꯐꯤꯔꯣꯜ ꯍꯥꯏꯔꯦ ꯃꯌꯥꯝꯕꯨꯗꯤ ꯌꯥꯎꯔꯦ ꯈꯣꯠꯂꯦꯁꯨ ꯍꯥꯏꯀꯣ ꯑꯗꯨꯏ ꯑꯩꯗꯣ ꯑ ꯀꯔꯤ ꯄꯤꯗꯣꯏꯅꯣ ꯄꯤꯐꯝ ꯈꯪꯗ꯭ꯔꯕꯅꯦ ꯍꯧꯖꯤꯛ ꯑꯩꯗꯤ ꯄꯣꯠ ꯆꯩ ꯑꯗꯨꯝ ꯄꯥꯡꯕ ꯌꯥꯕꯒꯨꯝꯕꯗꯨꯁꯨ ꯂꯣꯏꯃꯛ ꯁꯨꯔꯦ ꯍꯥꯏꯌꯦꯕꯀꯣ ꯃꯣꯏꯗꯤ ꯃꯤꯁꯨ ꯈꯔ ꯑꯗꯨꯝ ꯌꯥꯝꯖꯗ꯭ꯔꯅꯦ
ꯑꯥ
ꯁꯥꯒꯩ ꯀꯩꯀꯥꯗꯣ ꯃꯤ ꯌꯥꯝ ꯌꯥꯝꯕꯅꯤꯅ ꯑꯗꯨꯝ ꯑꯃꯅ ꯑꯃ ꯄꯤꯔꯛ ꯑꯃ ꯄꯤꯔꯛ ꯂꯣꯏꯅ ꯁꯨꯔꯦꯅ ꯍꯥꯏꯌꯦꯕ ꯑꯗꯨꯅ ꯑꯃ ꯑ ꯑꯍꯣꯏ ꯑꯆꯧꯕꯕꯨꯗꯤ ꯍꯥꯏꯔꯦꯅꯁꯨ ꯌꯥꯝ ꯆꯥꯎꯕꯁꯨ ꯃꯨꯛꯀꯥꯏ ꯄꯥꯡꯉꯨꯅꯤꯗꯣ ꯑꯩꯈꯣꯏꯅꯗꯤ
ꯍꯣꯏ ꯑꯩ ꯑꯩꯈꯣꯏ ꯑꯩꯗꯤ ꯑꯃꯨꯛ ꯍꯪꯗ꯭ꯔꯤꯌꯦ ꯃꯉꯣꯟꯗ ꯑꯩ ꯍꯪꯒꯦꯅꯗꯤ ꯈꯟꯕꯅꯦꯕ ꯑꯗꯨꯗꯅꯦ ꯈꯤꯇꯪ ꯋꯥꯠꯂꯤꯕꯁꯤꯗ ꯈꯤꯇꯪ ꯅꯛꯁꯜꯂꯀꯥꯟꯗ ꯑꯣꯏꯅ ꯍꯪꯉꯒꯦ ꯅꯠꯇ꯭ꯔꯒ ꯄꯣꯠ ꯆꯩ ꯄꯤꯗ꯭ꯔꯁꯨ ꯍꯌꯦꯡꯋꯥꯏ ꯑꯩꯈꯣꯏꯒꯤꯗ ꯁꯨ ꯑꯗꯨꯝ ꯍꯜꯂꯛꯀꯗꯣꯏꯅꯤꯅ ꯄꯩꯁꯥ ꯑꯣꯏꯅ ꯑꯗꯨꯝ ꯈꯔ ꯑꯉꯝꯕ ꯈꯔ ꯄꯤꯔꯁꯤꯔꯅ ꯑꯩꯅ ꯈꯜꯂꯤꯅꯤ ꯁꯨꯝ
ꯑꯗꯨꯅꯕꯨ ꯐꯔꯕꯅꯤꯅꯗ ꯑꯃꯔꯣꯝꯗꯗꯤ ꯍꯥꯏꯗꯤ ꯄꯩꯁꯥꯗꯣ ꯄꯤꯔꯒ ꯃꯥꯅ ꯀꯩꯅꯣꯃ ꯑꯆꯧꯕ ꯑꯃ ꯂꯩꯕ ꯀꯥꯟꯗ ꯍꯥꯞꯄ ꯑꯗꯨꯝ ꯁꯤꯖꯤꯟꯅꯖꯈ꯭ꯔꯁꯨ ꯌꯥꯔꯗ꯭ꯔꯅꯦ ꯐꯅꯦꯛ ꯐꯤ ꯍꯥꯏꯔꯁꯨ ꯍꯧ ꯍꯧꯖꯤꯛꯀꯥꯟꯗꯗꯤ ꯍꯥꯏꯕꯩ ꯋꯥꯅꯦ ꯐꯅꯦꯛ ꯐꯤ ꯃꯔꯥꯡ ꯌꯥꯝ ꯀꯥꯏꯔꯕꯃꯤꯅ ꯎꯄꯨꯒꯁꯦ ꯀꯩꯁꯨ ꯆꯟꯅꯗ꯭ꯔꯦꯕ ꯆꯟꯗꯗꯥꯅ ꯊꯝꯕꯨ ꯊꯝꯅꯝꯃꯦꯕ ꯍꯧꯖꯤꯛꯀꯥꯟ ꯂꯨꯍꯣꯡꯅꯔꯤꯁꯤꯗꯤ ꯅꯍꯟꯋꯥꯏꯗꯕꯨ ꯎꯄꯨꯒꯁꯦ ꯍꯥꯡ ꯍꯥꯡꯅꯒ ꯑꯗꯨꯝ ꯇꯧꯕ ꯋꯥꯅꯤ ꯍꯧꯖꯤꯛꯀꯥꯟꯗꯤꯅꯦ ꯆꯟꯗꯗꯅ ꯐꯅꯦꯛ ꯐꯤꯔꯣꯟꯜꯁꯦ ꯈꯨꯏ ꯌꯥꯝ ꯈꯨꯏ ꯌꯥꯝ ꯄꯨ ꯄꯨꯅꯔꯝꯅꯤꯅꯅꯦ
ꯃꯥꯅꯦ ꯆꯠꯅꯕ ꯆꯠꯅꯗꯕ ꯍꯥꯏꯕ ꯑꯃꯁꯨ ꯂꯩ ꯄꯣꯠꯆꯥꯎ ꯑꯃ ꯉꯝꯈꯤꯕ ꯑꯣꯏꯔꯗꯤ ꯐꯩ ꯑꯗꯨ ꯅꯠꯇꯕꯗꯗꯤ ꯃꯆꯤꯠ ꯃꯈꯥꯒꯤ ꯄꯩꯁꯥꯒꯨꯝꯕ
ꯗ ꯄꯩꯁꯥ ꯄꯤꯔꯒ ꯃꯥꯅ ꯊꯣꯛꯄ ꯑꯄꯥꯝꯕ ꯑꯃ ꯑꯗꯩ ꯄꯣꯠ ꯑꯆꯧꯕ ꯁꯅꯥ ꯅꯨꯡꯂꯥ ꯁꯥꯕꯗꯣꯏꯁꯨ ꯍꯥꯞꯄꯗ ꯀꯥꯟꯅꯩꯗꯅꯀꯣ ꯎꯝ ꯍꯥꯏꯗꯅꯕꯨꯗꯤ ꯐꯔꯕꯣꯅꯦ ꯑꯩꯕꯨ ꯑꯗꯨꯃꯥꯏꯅꯕꯨ ꯇꯧꯔꯁꯤꯔ ꯈꯪꯗꯦ
ꯍꯣꯏ ꯑꯗꯨꯃꯥꯏꯅ ꯁꯦꯟꯐꯝ ꯈꯪꯅꯅꯦ ꯇꯧꯈꯤꯕꯅ ꯐꯩ
ꯍꯣꯏ ꯍꯣꯏ ꯑꯗꯨꯅꯦ ꯂꯩꯇꯦꯅ ꯇꯣꯛꯄ ꯌꯥꯕꯁꯨ ꯅꯠꯇ꯭ꯔꯦꯗꯅꯀꯣ ꯑꯗꯨꯝ ꯂꯨꯅ ꯇꯤꯟꯅꯔꯛꯄꯅꯤꯅ ꯑ ꯅꯨꯡꯉꯥꯏꯇꯦꯕ ꯂꯨꯄꯥ ꯆꯥꯝꯃꯉꯥ ꯑꯃ ꯂꯤꯁꯤꯡ ꯑꯃꯈꯛꯀꯥ ꯇꯧꯔꯒ ꯇꯣꯛꯄꯗꯨꯁꯨ
ꯍꯣꯏ ꯑꯗꯨꯁꯨ ꯐꯖꯗ꯭ꯔꯤꯕ
ꯐꯖꯗ꯭ꯔꯤꯅꯦ ꯑꯗꯨꯅꯅꯦ ꯑꯁ ꯑꯩꯁꯨꯅꯦ ꯒ꯭ꯤꯌꯥꯟ ꯇꯥꯗꯦ ꯑ ꯑꯗꯣ ꯑꯃꯔꯣꯝꯗ ꯅꯨꯡꯗꯤ ꯅꯨꯡꯉꯥꯏ ꯑꯃꯨꯛꯁꯨ ꯍꯥꯏꯗꯤꯅꯦ ꯍꯌꯦꯡ ꯀꯨꯏꯔꯗ꯭ꯔꯅꯦ ꯑꯗꯨꯝ ꯄꯨꯟꯕ ꯗꯣ ꯐꯔꯛ ꯇꯥꯏ ꯍꯥꯏꯕ ꯏꯃꯥꯟꯅꯕꯤ ꯀꯩꯀꯥꯁꯤꯡꯗꯣ ꯍꯌꯦꯡ ꯑꯗꯨꯝ ꯁꯨꯃꯥꯏꯅ ꯊꯕꯛ ꯊꯣꯛꯑꯀꯥꯟꯗ ꯈꯈꯤꯇꯪ ꯄꯨꯜꯂꯕꯅꯤꯅ ꯍꯧꯖꯤꯛꯇꯤ ꯌꯥꯝ ꯑꯉꯥꯡꯁꯨ ꯅꯠꯅꯗ꯭ꯔꯕꯅꯤꯅꯀꯣ ꯍꯌꯦꯡꯗꯨꯨ ꯍꯣꯡꯕꯗ ꯑꯃ ꯄꯨꯟꯅꯒ ꯎꯅꯗꯣꯏꯗꯣ ꯑꯁ ꯍꯣꯏ ꯊꯥꯏꯅꯩ ꯈꯨꯂꯥꯡꯗꯣ ꯑꯗꯨ ꯑꯃꯨꯛ ꯇꯧꯕ꯭ꯔꯥ ꯀꯩꯅꯣ ꯈꯪꯉ
ꯑꯗꯨꯅꯦ ꯄꯨꯛꯅꯤꯡ ꯀꯨ ꯅꯨꯡꯁꯤ ꯃꯥꯗꯤ ꯍꯣꯡꯈ꯭ꯔꯗꯕꯅꯦ ꯑꯩꯈꯣꯏꯅ ꯑꯃꯨꯛ ꯂꯩꯍꯧꯗꯣꯏꯅꯦꯕ
ꯈꯪꯉꯧ ꯄꯣꯠꯠꯇꯩ ꯑꯃ ꯍꯣꯡꯒꯤ ꯑꯅꯤ ꯍꯣꯡꯒꯤ ꯂꯩꯁꯜꯂꯛꯇ꯭ꯔꯤꯅꯦ ꯁꯨꯝ ꯁꯨꯝ ꯇꯦꯛ ꯇꯦꯛ ꯂꯨꯍꯣꯡ ꯄꯇꯥ ꯈꯨꯗꯤ ꯆꯤꯡꯒꯤ ꯑꯃꯃꯝ ꯑꯅꯤꯅꯤ ꯁꯨꯝ ꯌꯥꯎꯈꯤꯕꯗ ꯑꯩ ꯏꯔꯩ ꯂꯩꯁꯜꯂꯛꯇ꯭ꯔꯦꯕ ꯇꯧꯔꯤꯁꯦ
ꯍꯣꯏꯅꯦ ꯑꯗꯨꯕꯨꯗꯤ ꯅꯨꯄꯤꯅꯤꯅ ꯌꯨꯝ ꯄꯥꯟꯗꯕ ꯌꯥꯗꯕꯅꯤꯅ ꯑꯗꯨꯝ ꯃꯥꯏ ꯃꯥꯏ ꯃꯇꯝꯗꯨ ꯌꯧꯔꯒꯦ ꯇꯅ ꯅꯪꯁꯨ ꯅꯪꯅ ꯃꯇꯝꯗꯨꯣ ꯂꯥꯛꯑꯀꯥꯟꯗ ꯑꯗꯨꯝ ꯄꯨꯗꯣꯏꯅꯤꯅꯦ
ꯎꯝ ꯎꯝ
ꯃꯇꯝ ꯈꯔ ꯊꯦꯡꯊꯅ ꯂꯩꯍꯧꯕ ꯍꯥꯏꯒꯗ꯭ꯔꯥ
ꯍꯣꯏ ꯑꯩꯈꯣꯏꯗꯤ ꯈꯔ ꯂꯩꯔꯤꯅꯤ ꯈ ꯂꯩꯔꯤꯅꯤ ꯌꯥꯝ ꯀꯩꯅꯣ ꯇꯧꯉꯣꯕ ꯈꯤꯇꯪ ꯂꯤꯇꯛꯅ ꯃꯔꯨ ꯂꯧꯕ ꯌꯥꯔꯤꯕ
ꯑꯗꯨꯚꯥꯏ ꯈꯜꯂꯤꯅꯦ ꯑꯩꯁꯨ
ꯃꯥꯅꯦ ꯃꯥꯅꯦ ꯍꯥꯏꯗꯤ ꯍꯧꯖꯤꯛꯀꯥꯟꯒꯤ ꯂꯨꯍꯣꯡꯕꯗ ꯆꯪꯉꯤꯕ ꯄꯩꯁꯥ ꯈꯨꯠ ꯆꯪꯁꯤꯗꯕꯨ ꯀꯩꯅꯣ ꯑꯣ ꯐꯥꯒꯤ ꯌꯥꯕ ꯅꯠꯇꯦꯀꯣ
ꯑꯗꯨꯅꯦ ꯂꯤꯁꯨ ꯂꯤꯁꯜꯂꯛꯑꯕꯅꯤꯅꯅꯦ ꯇꯥꯖꯣꯞ ꯇꯥꯖꯣꯞꯁꯨ ꯆꯠꯅꯤꯡꯗꯕ
ꯎꯝ
ꯑꯗꯨꯅ ꯄꯩꯁꯥ ꯄꯥꯏꯕ ꯏꯃꯨꯡꯗ ꯑꯣꯏꯔꯗꯤ ꯐꯕ ꯅꯠꯇꯕꯅꯤꯅꯅꯦ ꯈꯔ ꯈꯥꯡꯗ꯭ꯔꯗꯤ ꯌꯥꯗ꯭ꯔꯦ
ꯎꯝ
ꯒ꯭ꯌꯥꯟꯒ ꯇꯥꯗ꯭ꯔꯦꯗ ꯇꯧꯔꯤꯁꯦ ꯑ ꯑꯗꯨꯁꯨ ꯀꯩꯅꯣꯁꯨ ꯇꯧꯗꯕꯁꯨ ꯌꯥꯕ ꯅꯠꯇꯦꯗꯣ ꯑꯗꯣ ꯁꯨꯃꯥꯏꯅ ꯇꯧꯔꯁꯦ ꯑꯩꯁꯦ ꯃꯥꯁꯨ ꯄꯥꯎ ꯐꯥꯎꯔꯛꯑꯒꯦꯕꯀꯣ ꯃꯥ ꯃꯁꯥꯁꯨ ꯍꯥꯟꯅ ꯍꯪꯉꯛꯑꯒꯦ ꯀꯃꯥꯏꯅ ꯇꯧꯁꯤ ꯈꯣꯠꯁꯤꯦꯗ ꯍꯥꯏꯗꯤ ꯃꯥꯒꯤ ꯃꯣꯠ ꯑꯃꯁꯨ ꯂꯧꯗ ꯌꯥꯄꯣꯗꯦꯀꯣ ꯑꯗꯨꯒ ꯃꯥꯒꯤ ꯌꯨꯝꯗ ꯑꯍꯜ ꯂꯃꯟ ꯀꯩꯀꯥ ꯍꯪꯅꯖꯔꯛꯅꯤ ꯑꯗꯨꯒ ꯑꯩꯈꯣꯏꯒꯤꯁꯨꯅꯦ ꯑꯗꯨꯒ ꯃꯉꯣꯟꯗ ꯍꯥꯟꯅꯗꯤ ꯍꯪꯉꯛꯑꯒꯦ ꯑꯗꯨꯒ ꯒ꯭ꯔꯨꯞꯇꯣ ꯁꯦꯝꯃꯁꯦ ꯕꯥꯇꯣꯟ ꯇꯧꯕ ꯃꯤꯁꯤꯡꯗꯨꯒꯤꯅꯦ
ꯑꯥ ꯍꯣꯏ ꯍꯣꯏ ꯍꯪꯉꯣ ꯍꯥꯏꯐꯦꯅꯣꯏ ꯐꯣꯟ ꯃꯉꯣꯟ ꯇꯥꯅ ꯇꯧꯔꯣ ꯑꯗꯨꯒ ꯃꯥꯒꯤ ꯁꯪꯕ ꯁꯪꯗꯕꯗꯁꯨ ꯍꯥꯏꯐꯦꯠ ꯍꯪꯕꯤꯌꯣ ꯃꯥ ꯍꯧꯖꯤꯛ ꯊꯕꯛꯁꯤꯂꯝꯒꯅꯤꯕ ꯄꯣꯠ ꯆꯩꯩ ꯂꯩꯊꯣꯛꯀ ꯂꯩꯁꯤꯟꯒ ꯑꯗꯒꯤ ꯒꯤ ꯑꯋꯥꯠ ꯑꯄꯥ ꯌꯦꯡꯕ ꯈꯣꯠꯄꯒꯤ ꯋꯥꯁꯨ ꯋꯥꯔꯝꯅꯤ ꯆꯥꯛ ꯀꯧꯕ ꯈꯣꯠꯄꯁꯨ ꯃꯌꯥꯝ ꯂꯩꯔꯝꯅꯤꯕ ꯂꯨꯍꯉꯝꯗꯥꯏꯅꯤꯅ
ꯑꯗꯨꯅꯦ ꯀꯩꯅꯣ ꯇꯧꯔꯁꯦ ꯑꯗꯨꯃꯥꯏꯅ ꯇꯧꯔꯒꯅꯦ ꯑꯩ ꯄꯥꯎꯗꯣ ꯍꯥꯏꯔꯛꯑꯒꯦ ꯅꯪꯉꯣꯟ ꯇꯥꯃꯣꯗꯨ ꯕꯥꯅꯤ ꯇꯧꯔꯒ ꯒ꯭ꯔꯨꯞꯇꯨꯗ ꯈꯔ ꯁꯤꯟꯗꯣꯛ ꯁꯤꯟꯖꯤꯟ ꯇꯧꯔꯁꯤ ꯎꯝ ꯑꯗꯨꯗ ꯑꯩ ꯑꯃꯨꯛ ꯄꯥꯎ ꯍꯥꯏꯔꯛꯀꯦꯀꯣ ꯊꯝꯃꯒꯦ
ꯎꯝ ꯎꯝ ꯊꯝꯃꯦ ꯊꯝꯃꯦ